ꯁꯤꯅꯦ ꯑꯔꯣꯏꯕꯅꯤꯀꯣ ꯁꯤꯅ ꯑꯔꯣꯏꯕ ꯃꯥꯅꯦ ꯇꯌꯦ ꯇꯌꯦ
ꯑꯩ ꯀꯩꯅꯣ ꯂꯥꯎ ꯏꯁꯄꯤꯀꯔ ꯊꯥꯄ ꯌꯥꯎꯗꯤ
ꯌꯥꯎꯗꯕꯅꯦ ꯑꯗꯨꯕꯨꯗꯤ ꯑꯩ ꯀꯥꯡ ꯆꯤꯛꯄꯅ ꯂꯣꯏꯔꯦ ꯍꯥꯏꯕ ꯑꯩ ꯀꯥꯡ ꯆꯤꯛꯄꯅ ꯂꯣꯏꯔꯦ ꯀꯩꯩꯅꯣ ꯅ ꯀꯔꯤꯒꯤ ꯆꯤꯛꯄꯨꯗꯣꯏꯅꯣꯅꯦ
ꯃꯄꯥꯟꯗꯣ ꯑꯗꯨꯗꯤ ꯀ ꯅꯠꯇ꯭ꯔꯣ
ꯑꯩꯗꯤ ꯃꯅꯒ ꯁꯨꯆꯤ ꯑꯦ ꯈꯪꯗꯦꯗ ꯍꯧꯖꯤꯛꯀꯥꯟꯁꯦ ꯍꯧꯖꯤꯛꯀꯥꯟ ꯈꯨꯁꯥꯁꯦ ꯑꯩ ꯐꯃꯨꯡꯗ ꯆꯪꯗꯕꯒꯤꯅꯦ ꯑꯗꯨ ꯍꯧꯖꯤꯛꯀꯥꯟꯒꯤ ꯈꯨꯠꯁꯥꯁꯦ ꯀꯩ ꯍꯥꯏꯅꯤ ꯃꯄꯥꯟ ꯍꯦꯛ ꯊꯣꯛꯄꯗ ꯀꯔꯤ ꯍꯥꯏꯅꯤ ꯄ꯭ꯔꯦꯁꯔ ꯀꯨ ꯀꯗ ꯐꯨꯠꯄ ꯃꯥꯥꯟꯗ꯭ꯔꯣ
ꯉꯥꯁꯤꯒꯤ ꯈꯨꯠꯁꯥꯗꯨꯗꯤ ꯂꯣꯏꯔꯦ ꯏꯕꯦꯝꯃ
ꯑꯗꯨꯅꯦ ꯑꯗꯨꯅꯦ ꯑꯩ ꯅꯣꯡ ꯆꯨꯕꯒꯗꯤ ꯍꯧꯗ ꯑꯁ
ꯆꯨꯏꯌꯦ ꯅꯨꯡꯊꯤꯟ ꯀꯩꯅꯣꯗ ꯑꯉꯥꯡꯁꯨꯀꯨ ꯍꯜꯂꯛꯂꯔꯕ ꯃꯇꯨꯡꯒꯤꯗꯣ ꯄꯨꯡ ꯑꯍꯨꯝ ꯑꯍꯨꯝ ꯃꯇꯨꯡ ꯑꯗꯨꯋꯥꯏꯗ ꯑꯅꯤ ꯑꯍꯨꯝ ꯑꯗꯨꯗꯥꯋꯥꯏꯗ ꯊ꯭ꯨꯔꯤꯌꯦ ꯑꯗ ꯇꯨꯝꯃꯦ ꯣꯡꯁꯨꯗꯩ ꯃꯦ ꯑꯗꯨ ꯁꯁꯤ ꯊ ꯎꯝ ꯆꯠꯂꯣ ꯁꯤꯜꯂꯣ ꯔꯣ ꯀꯥꯟꯗ ꯊꯥ
ꯑꯩꯔꯥ
ꯅꯠꯇ꯭ꯔꯦ ꯏꯅꯥꯎꯄꯤ ꯅꯪꯁꯨ ꯊꯥꯎ ꯀꯨꯏꯅꯣ ꯎꯠꯆꯤꯑꯗꯤ
ꯏꯕꯤꯃꯥ ꯈꯪꯗꯦ ꯑꯩ ꯀꯣꯏꯆꯠ ꯆꯠꯂꯤ ꯐꯣꯟ ꯑꯃꯁꯨ ꯆꯥꯔꯖ ꯇꯧꯔꯤ ꯑꯩ ꯐꯣꯟꯗꯨꯅ ꯆꯥꯔꯖ ꯇꯧꯔꯤꯗꯏꯅꯦ
ꯑꯩꯁꯨ ꯀꯣꯏꯁꯨ ꯆꯠꯂꯤꯦ ꯑꯗꯨꯨꯝꯁꯦ ꯏꯃꯨꯡꯗ ꯀꯩꯅꯣꯗꯣ ꯀꯕꯥ ꯅꯣꯏ ꯄ ꯇꯨꯝꯗ꯭ꯔꯤꯉꯩꯗ ꯃꯥꯏꯗꯩ ꯇꯧꯔꯛꯑꯝꯃꯨꯅ
ꯑꯣ ꯌꯥꯏꯌꯦ ꯑꯗꯨꯁꯨ ꯄꯥꯥ ꯐꯗꯁꯤ ꯌꯥꯑꯦ ꯌꯥꯑꯦ ꯑꯗꯨꯁꯨ ꯇꯧꯕ ꯌꯥꯕꯖꯥꯠꯅꯤ ꯑꯗꯨꯅꯦ ꯇꯧꯖꯒꯦ ꯑꯩ ꯌꯥꯅꯤ
ꯑꯩꯁꯨꯄ ꯐꯣꯟꯗꯒꯤꯗꯤ ꯑꯩꯈꯣꯏ ꯏꯃꯥꯒ ꯋꯥꯔꯤ ꯁꯥꯟꯅꯗꯣꯏꯅꯦ
ꯏꯕꯦꯝ ꯃꯇꯧ ꯇꯔꯥ ꯑꯩ ꯍꯥꯏꯁꯦ ꯌꯥꯔꯦꯀꯣꯅ ꯍꯥꯏꯔꯁꯦ
ꯑꯗꯣ ꯑꯩꯈꯣꯏ ꯃꯥꯃꯁꯒ ꯀꯩ ꯋꯥꯔꯤꯅꯣꯕ ꯑꯩ ꯁꯥꯟꯅꯗꯣꯏꯁꯦ
ꯏꯃꯥ ꯅꯆꯥꯅꯨꯄꯤꯁꯦ ꯃꯁꯛ ꯐꯖꯗ꯭ꯔꯥ ꯐꯖꯩ ꯑꯩꯅ ꯄꯣꯛꯄ ꯆꯥꯕ ꯀꯃꯥꯏꯅ ꯐꯖꯔꯣꯏꯗꯣꯏꯅꯣ ꯆꯔ ꯑꯩꯗꯤ ꯑꯩ ꯍꯧꯗꯣꯡꯗ ꯇꯧꯋꯦ ꯑꯗꯨꯃꯥꯏ ꯏꯕꯦꯝ
ꯠ ꯆꯍꯤꯌꯦ
ꯏꯕꯦꯝꯃꯥ ꯍꯗꯣꯡ ꯃꯁ ꯌꯥꯝ ꯐꯖꯩ ꯇꯥ ꯆꯗ ꯑꯗ ꯁꯤ ꯀ ꯍꯟꯗꯛ ꯍꯟꯗꯛ ꯅꯠꯇꯦ ꯈꯔꯕꯨꯗꯤ ꯀꯨꯏ ꯅꯨꯡꯉꯥꯏꯇ ꯆꯥꯅꯤ
ꯀꯩꯗꯧꯕꯗ
ꯈꯪꯗꯦ ꯑꯃꯅ ꯃꯄꯤ ꯈ꯭ꯋꯥꯏꯗꯒꯤꯩ ꯃꯄꯤꯗꯨꯅ ꯑꯗꯨꯝ ꯌꯨꯝ ꯍꯟꯖꯜꯂꯛꯇ꯭ꯔꯦ ꯑꯗꯩꯗꯤ ꯃꯆꯦ ꯑꯃ ꯂꯩꯔꯝꯕꯅꯦ ꯑꯗꯨꯁꯨ ꯌꯨꯝ ꯍꯟꯖꯤꯜꯂꯛꯇ꯭ꯔꯦ ꯈ꯭ꯋꯥꯏꯗꯩ ꯃꯆꯥꯗꯨꯅ ꯅꯥ ꯑ ꯃꯥ ꯑꯗꯦ
ꯎꯝ ꯈꯪꯖꯗ꯭ꯔꯦꯗ
ꯍꯧꯖꯤꯛꯀꯥꯟꯖꯦ ꯌꯥꯝ ꯁꯥꯔꯦꯅꯦ ꯅꯪꯒꯤ ꯅꯪꯒꯤ ꯀꯥꯂꯦꯟ ꯊꯥꯁꯦ ꯄꯥꯝꯕ꯭ꯔꯥꯕ ꯑꯥ ꯁꯤꯕꯨ ꯁꯥ ꯂꯥꯛꯁꯥ ꯑꯗꯒꯤ ꯑꯗꯒꯤ ꯀꯤꯗꯤ ꯀꯥꯡ ꯃꯌꯥꯝꯁꯤꯒ ꯏꯃꯥ ꯇꯤꯟ ꯀꯥꯡ ꯃꯌꯥꯝꯁꯦ ꯇꯤꯟ ꯀꯥꯡ ꯃꯌꯥꯝꯁꯦ ꯑꯩ ꯄꯥꯝꯗꯦꯀꯣ ꯅꯪꯒꯤ ꯅꯪꯒꯤ ꯀꯣꯟ ꯐꯦꯡꯕ ꯈꯣꯠꯄ ꯀꯥꯏꯅ
ꯊꯣ ꯑꯝꯇ ꯅꯪ ꯑꯦꯞꯄꯤꯁ ꯍꯥꯞꯄꯣ ꯊꯕꯛ ꯏꯪꯒꯥꯡ ꯇꯧꯕ ꯑꯗꯨ ꯇꯜꯂꯦ ꯏꯕꯦꯝꯃ ꯅꯤꯡꯗꯝꯗꯥꯗ ꯏꯁꯤꯡ ꯄꯥꯏꯕꯗꯣ ꯐꯤ ꯃꯛꯇ ꯁꯨꯔꯁꯨ ꯀꯣꯟꯃꯛ
ꯑꯗꯨꯕꯨꯗꯤ ꯌꯥꯅꯤꯡꯏ
ꯏꯔꯨꯕꯗꯨꯅ ꯂꯥꯞꯅ ꯊꯝꯈ꯭ꯔꯣ
ꯃꯤꯅ ꯏꯕꯥꯏꯅꯤꯁꯦ ꯀꯠ ꯇꯟ ꯌꯥꯝ ꯇꯟꯕꯤ ꯑꯃꯣꯠꯄꯤꯅꯦ ꯍꯥꯏꯔꯝ ꯃꯅꯤ
ꯍꯥꯏꯖꯔꯅꯤ ꯀꯩꯗꯧꯔꯒꯦ ꯃꯤꯅ ꯖꯁꯃꯦꯟ ꯇꯧꯕ ꯄꯨ ꯃꯋꯥ ꯂꯧꯕꯤꯒꯗ꯭ꯔꯥ ꯑꯩ ꯂꯧꯕꯤꯗꯦ
ꯑꯍꯣ ꯅꯍꯥꯟ ꯀꯞꯀꯦ ꯇꯧꯈꯤꯕꯅ ꯀꯅꯥꯅꯣ
ꯀꯅꯥꯅꯣ ꯍꯥꯏꯁꯦ ꯑꯣ
ꯑꯣ ꯑꯍꯥ ꯑꯍꯥ ꯅꯨꯃꯤꯠ ꯀꯌꯥꯅꯣꯝꯅꯤ ꯂꯩꯔꯒꯒ ꯍꯥꯏꯔꯛ ꯇꯥꯏꯗ ꯀꯥꯏꯗꯇ ꯀꯞꯄꯝꯅꯤꯌꯦ ꯅꯪ ꯀꯞꯄꯝꯅꯤꯌꯦ
ꯇꯥꯅꯤꯡꯗꯦ ꯇꯥꯅꯤꯡꯗꯦ ꯏꯕꯦꯝꯃ ꯇꯥꯅꯤꯡꯗꯦ
ꯎꯝ ꯇꯥꯅꯤꯡꯅꯨ
ꯑꯣ ꯏꯁꯩ ꯁꯛꯄ ꯌꯥꯗꯝꯅꯤ ꯕꯦꯝꯃ
ꯑꯣ ꯑꯣ ꯑꯣ ꯑꯩ ꯆꯥꯛ ꯆꯥꯔꯦ ꯍꯥꯏꯒꯦ ꯇꯧꯕ
ꯆꯥꯛ ꯆꯥꯔꯦ ꯀꯩꯗꯧꯕꯩ ꯆꯥꯔꯤꯕ
ꯊꯦꯡꯉꯕꯩ ꯆꯥꯔꯤꯕ ꯑꯩꯈꯣꯏ ꯆꯦ ꯂꯥꯛꯑꯝꯃꯦ ꯑꯩꯈꯣꯏ ꯆꯦ ꯌꯥꯏꯃꯗꯣ ꯑꯗꯨꯗꯣ ꯍꯤꯟꯖꯥꯡ ꯊꯤꯂꯛꯑꯝꯕ ꯑꯗꯨꯗꯨꯒ ꯀꯩꯅꯣ ꯑ ꯀꯔꯤ ꯀꯔꯤ ꯑꯗꯣ ꯃꯥꯗꯣ ꯃꯣꯏꯗꯤ ꯃꯣꯏ ꯀꯩꯅꯣꯗꯣ ꯃꯅꯦꯝꯕꯣꯛꯇꯣ ꯅꯨꯡꯗꯥꯡ ꯅꯨꯡꯗꯥꯡ ꯆꯥꯛ ꯆꯥꯗꯦꯕ
ꯑꯗꯨꯒꯤꯅꯦ ꯇꯥꯗ꯭ꯔꯕꯣ ꯑꯗꯨꯒꯤ ꯃꯥꯏ ꯅꯨꯄꯥꯗꯨꯗ ꯊꯦꯡꯅ ꯆꯥꯏꯌꯦꯕ ꯃꯥꯏ ꯅꯨꯄꯥꯗ ꯊꯦꯡꯅ ꯆꯥꯏꯌꯦꯕ ꯆꯥꯛꯇꯣ ꯑꯗꯨꯒꯤ ꯃꯥꯁꯨ ꯆꯥꯅꯤꯡꯗꯦ ꯗ ꯀꯩꯅꯣꯝ ꯆꯥꯁꯤꯜꯂꯦꯅ ꯇꯧꯕ ꯑꯗ ꯑꯩꯅ ꯌꯦꯟ ꯃꯈꯣꯡ ꯆꯥꯅꯤꯡꯉꯦ ꯊꯤꯔꯛꯑꯣꯅ ꯍꯥꯏꯕ ꯄꯥꯏꯔꯛꯇꯦ ꯑꯗꯨꯒ ꯌꯦꯟ ꯃꯈꯣꯡ ꯊꯤꯕꯗ ꯀꯣꯏꯁꯥꯠ ꯁꯥꯠꯂꯦꯌꯦ ꯑꯗꯨꯒ ꯀꯅꯣ ꯌꯦꯟ ꯃꯈꯣꯡꯖꯨ ꯖꯨꯝ ꯊꯤꯕꯗ ꯆꯥꯛꯁꯦ ꯂꯥꯝꯗꯔꯛꯑꯦꯌꯦ ꯃꯥ ꯆꯥꯛꯁꯨ ꯊꯣꯡꯍꯧꯗ꯭ꯔꯤꯌꯦ ꯄꯣꯔꯇꯨꯒꯜ ꯌꯦꯡꯗꯣꯏꯅꯦꯌꯦ ꯍꯧꯔꯦꯟ ꯑꯗꯨꯒꯤ ꯆꯥꯛꯇꯣ ꯊꯦꯡꯅ ꯆꯥꯒꯦ ꯇꯧꯕꯅꯦꯌꯦ ꯑꯗꯨꯗꯨꯒꯤ ꯆꯥꯛꯇꯣ ꯆꯥꯔꯁꯦꯅ ꯏꯕꯥꯟꯅꯤ ꯆꯥꯃꯤꯟꯅꯔꯦ ꯉꯁꯥꯏ ꯑꯌꯨꯛꯀꯤ ꯈꯥꯃꯦꯟ ꯊꯣꯡꯉꯦꯕ ꯃꯅꯥꯗ ꯃꯌꯨꯝꯗ ꯊꯣꯡꯉꯁꯤ ꯕꯅꯤꯅ ꯃꯥꯗꯣ ꯀꯞ ꯀꯞ ꯆꯥꯔꯦꯌꯦ ꯍꯥꯎꯇ꯭ꯔꯕꯅꯤꯅ ꯃꯥꯅ ꯉꯥ ꯊꯣꯡꯉꯒ ꯀꯞ ꯀꯞ ꯆꯥꯏꯌꯦ ꯍꯥꯎ ꯇꯕꯩ
ꯄꯦꯜꯂꯦ ꯗꯃꯛꯇ
ꯏꯟꯖꯥꯡ ꯑꯍꯥꯎ ꯊꯣꯡꯕꯗꯤ ꯃꯥ ꯌꯣꯠꯄ ꯌꯥꯗꯦ ꯗꯤ ꯑꯩꯈꯣꯏ ꯑꯩꯈꯣꯏ ꯏꯃꯨꯡꯗꯤ ꯌꯣꯠ ꯌꯥꯗ꯭ꯔꯗꯤ ꯌꯥꯝ ꯀꯥꯞꯅꯩ ꯑꯍꯥꯎꯇꯕ ꯆꯥꯕꯁꯦ ꯁꯨꯡ ꯌꯥꯝ ꯍꯦꯟꯉꯝꯗꯦꯕ ꯌꯣꯠꯁꯜꯂꯨ ꯇꯥꯗ꯭ꯔꯕꯣ ꯇꯥꯗ꯭ꯔꯕꯣ
ꯗ ꯆꯤꯂꯨ ꯍꯣꯡꯒꯤ ꯁꯤ ꯆ ꯆꯩ ꯂꯨ ꯍꯣꯡꯒꯦ
ꯍꯧꯖꯤꯛꯇꯤ ꯀꯩꯁꯨ ꯇꯧꯗ꯭ꯔꯦ ꯍꯧꯖꯤꯛ ꯍꯧꯖꯤꯛꯄꯨꯗꯤ ꯀꯩꯁꯨꯝ ꯇꯧꯗ꯭ꯔꯦ ꯍꯥꯟꯅꯕꯨꯗꯤ ꯌꯥꯝ ꯅꯨꯡꯉꯥꯏꯔꯝꯗꯦ ꯑ ꯍꯥꯟꯅꯗꯤ ꯌꯥꯝ ꯅꯨꯡꯉꯥꯏꯔꯝꯗꯦ ꯇꯥꯗ꯭ꯔꯣ ꯀꯞꯄꯦ ꯀꯞꯄꯦ ꯇꯥꯗ꯭ꯔꯣ ꯇꯥꯕꯔꯣ
ꯑꯩ ꯍꯥꯏꯁꯦ ꯇꯥꯗ꯭ꯔꯣ ꯃꯤ ꯑꯩ ꯍꯥꯏꯁꯦ ꯇꯥꯗ꯭ꯔꯣ
ꯑꯩꯅ ꯍꯥꯏꯁꯤ ꯇꯥꯗ꯭ꯔꯣ
ꯎꯝ
ꯇꯥꯕ꯭ꯔꯣ ꯇꯥꯗꯕ꯭ꯔꯣ
ꯁ ꯁꯛꯇꯥꯗꯨꯒ ꯀꯞꯄꯝꯅꯤ ꯍꯥꯏꯕ
ꯀꯞꯄꯦ ꯑꯗꯨꯕꯨꯗꯤ ꯎꯝ ꯑꯈꯣꯏ ꯄꯥꯁꯇ ꯀꯞꯄꯦꯗꯗꯤ ꯃꯤ ꯂꯏ ꯀꯞꯄꯦ
ꯏꯃꯥꯏ ꯄꯦꯃ ꯏꯃꯥꯏ ꯄꯦꯃ ꯑꯐꯕ ꯑꯐꯕ ꯊꯧꯗꯣꯛꯇꯨꯗ
ꯃꯥ ꯅꯪ ꯅꯪ ꯂꯨꯍꯣꯡꯕꯗ ꯀꯌꯥꯝ ꯀꯞꯀꯦꯣ ꯅꯅꯥꯎꯄꯤꯍꯥꯟ ꯂꯨꯍꯣꯡꯒꯅ ꯍꯦꯟꯅ ꯀꯌꯥꯝ ꯀꯞꯀꯦꯣ
ꯑꯁ ꯌꯥꯖꯔꯦ ꯌꯥꯖꯔꯦ ꯌꯥꯝꯝꯖꯔꯔꯣꯏ ꯑꯗꯨꯒꯨꯝꯕ
ꯍꯥꯏꯔꯛꯑꯣ ꯋꯥꯔꯨꯏ ꯍꯥꯏꯔꯛꯑꯣ ꯋꯥꯔꯨꯏ
ꯑꯣꯏꯣꯏꯁꯦ ꯑꯣꯏ ꯏꯕꯤ ꯃꯥ ꯑꯩꯈꯣꯏꯒꯤ ꯂꯥꯏꯕ꯭ꯔꯦꯔꯤꯗꯅꯦ ꯑꯉꯥꯡ ꯑꯃ ꯌꯥꯎꯃꯤꯟꯅꯩꯌꯦꯕ
ꯑꯣ
ꯃꯥꯒꯤ ꯣꯏ ꯑꯉꯥꯡ ꯃꯥꯏ ꯕꯣꯏꯁꯦ ꯑꯗꯨꯗꯣ ꯈꯪꯕ꯭ꯔꯥ ꯇꯨ ꯊꯥꯎꯖꯟ ꯊ꯭ꯔꯤꯗ ꯄꯣꯛꯑꯦ ꯃꯥꯅ ꯁꯕꯦꯟ ꯅꯦꯛꯉꯦ
ꯍꯥꯏ ꯃꯥ ꯑꯦ ꯅ ꯀꯩꯁ ꯀꯥꯏꯗꯤ ꯀ ꯐ ꯐ ꯁꯤ ꯑ
ꯑꯉꯥꯡꯗꯣ ꯑꯗꯨꯃꯤꯟꯅ ꯌꯥꯔꯦ ꯊꯥꯗꯠꯂꯣ
ꯀꯔꯤꯅꯣ ꯃꯅꯤꯄꯨꯔꯤꯒꯤ ꯀꯩꯅꯣꯗꯣ ꯁꯤꯜꯂꯣ ꯍꯥꯏꯕ ꯍꯣꯝ ꯁꯥꯏꯟꯁꯇꯣ ꯀꯣꯟꯅ ꯇꯧꯋ ꯃꯅꯤꯄꯨꯔꯤꯒꯤꯗꯣ ꯍꯥꯟꯅ ꯁꯤꯟꯗꯣꯛꯑꯣ ꯄꯣꯦꯝꯁꯤꯡꯗꯣ
ꯁꯩꯔꯦꯡ ꯁꯩꯔꯦꯡ ꯑꯅꯤꯗꯣ ꯍꯥꯟꯅ ꯁꯤꯜꯂꯨ ꯄꯥꯎ ꯍꯥꯏꯗꯤ ꯑꯩꯅ ꯆꯦꯛ ꯇꯧꯗꯣꯏꯅꯦꯣꯏ ꯀꯩꯅꯣ ꯁꯩꯔꯦꯡꯁꯤꯡꯗꯣ ꯍꯥꯟꯅ ꯁꯤꯟꯗꯣꯛꯑꯣ ꯑꯗꯨ ꯂꯣꯏꯔꯒ ꯀꯩꯅꯣꯗꯣ ꯍꯣꯝ ꯁꯥꯏꯟꯁꯁꯨ ꯑꯃꯨꯛ ꯁꯤꯜꯂꯣ ꯈꯔ ꯑꯉꯝꯕꯒ ꯑꯩꯉꯣꯟꯗ ꯊꯥꯖꯤꯜꯂꯝꯃꯣ ꯑꯗꯨꯒ ꯑꯋꯥꯠꯄꯈꯩꯗꯣ ꯑꯩꯅ ꯁꯤꯟꯕꯤ ꯂꯩꯔꯦ ꯏꯕꯦꯝꯃꯥ ꯑꯩꯅ ꯁꯦꯝꯕꯤ ꯂꯩꯔꯦ ꯁꯣꯝꯗ
ꯏꯕꯦꯝꯃ ꯅꯪꯁꯨ ꯊꯥꯏꯅ ꯋꯥ ꯌꯥꯝ ꯇꯧꯈꯤꯗꯥꯏꯅꯦ ꯏꯂꯚꯦꯟ ꯇꯨꯋꯦꯜꯞ ꯀꯥꯕꯗ
ꯇꯧꯒ ꯑꯗ ꯑꯗꯣ ꯑꯩꯅ ꯀꯣꯏꯆꯦꯁꯦ ꯌꯥꯝ ꯄꯪꯉꯦ ꯀꯥꯏꯅ ꯇꯧꯕꯤꯈꯤꯕꯀꯣ ꯑꯩꯅ ꯄꯥꯕꯤꯗꯕꯁꯤꯕꯨ ꯑꯩꯅ ꯑꯣꯏꯔꯗꯤ ꯁꯨꯡ ꯁꯨꯡ ꯁꯦ ꯂꯣꯏ ꯈꯜꯂꯦꯕ ꯑꯗꯒꯤ ꯏꯅꯥꯛꯄꯤ ꯁ ꯍꯥꯏ ꯍꯥꯏꯅ ꯃꯣꯏ ꯍꯦꯔꯤꯇꯦꯖꯀꯤꯁꯦ ꯁꯨꯊ ꯊꯥꯒꯠꯇꯦꯕ ꯈꯪꯕ꯭ꯔꯥ ꯂꯣꯏꯔꯝꯗꯥꯏ ꯁꯤꯗ ꯍꯌꯦꯡ ꯄꯩꯈꯥꯅꯦ ꯁꯤꯗ ꯊꯥꯒꯠꯂꯛꯑꯗꯤ ꯀꯩꯅꯣꯕ ꯆꯦꯞꯇꯔ ꯀꯌꯥꯅꯣꯝꯗꯣ ꯅꯣꯠꯁꯦ ꯑꯃꯠꯇ ꯊꯥꯒꯠꯇꯦꯕ ꯑꯗꯒꯤ ꯀꯣꯏꯁꯟ ꯀꯩꯅꯣꯁꯤꯁꯨꯅꯦ ꯈꯪꯕ꯭ꯔꯥ ꯀꯩꯅꯣ ꯑꯝꯇ ꯏ ꯌꯥꯗꯦꯕ ꯃꯣꯏꯒꯤꯁꯦ ꯉꯥꯛꯇꯅꯦ ꯑꯗꯨꯗꯨꯅ ꯍꯌꯦꯡ ꯄꯤꯈꯥꯅꯤꯗꯨꯗ ꯊꯥꯒꯠꯂꯛꯑꯒ ꯑꯍꯤꯡꯗꯨꯗ ꯀꯩ ꯄꯥꯗꯣꯏꯅꯣ ꯑꯉꯥꯡꯁꯤꯡꯁꯦ ꯆꯦꯞꯇꯔꯗꯨꯁꯨ ꯑꯃꯅꯦ ꯅꯠꯇꯦ ꯍꯦꯛꯇ ꯈꯨꯌꯥꯝ ꯑꯃꯗꯣ ꯑꯗꯒꯤ ꯑꯦꯛꯁꯇ꯭ꯔꯥ ꯀꯣꯏꯁꯟꯋꯛ ꯑꯦꯛꯁꯇ꯭ꯔꯥ ꯀꯣꯏꯁꯟ ꯋꯥꯛ ꯀꯩ ꯑꯣꯏ ꯆꯅꯤꯃꯨꯛꯅꯦꯕ ꯆꯦꯞꯇꯔ ꯑꯃꯃꯝꯁꯤꯗ ꯑꯗꯨꯗꯤ ꯀꯅꯥ ꯁꯟꯗꯣꯏꯅꯣ ꯑꯗꯨ ꯖꯦꯔꯣꯛꯁ ꯇꯧꯔꯦꯁꯨ ꯂꯨꯄꯥ ꯀꯌꯥꯅꯣ ꯑꯗꯨꯗ ꯆꯥꯝꯃꯉꯥ ꯆꯥꯇ꯭ꯔꯨꯛ ꯑꯗꯨꯝ ꯆꯠꯂꯦꯗꯅ
ꯑꯣ ꯀꯩꯅꯣ ꯄꯦꯖ ꯏ ꯄꯦꯖ ꯑꯦꯃꯤꯗ ꯂꯨꯄꯥ ꯂꯨꯄꯥ ꯆꯠꯄꯅꯦꯃꯤ ꯄꯦ ꯆꯃꯃꯝꯗ
ꯏꯃꯥ ꯑꯗꯨꯒꯤ ꯀꯥꯟꯆꯤꯄꯨꯔ ꯇꯥꯅ ꯊꯥꯎ ꯕꯔꯥ ꯀꯌꯥꯅꯣ ꯇꯤꯡꯒꯩ ꯆꯠꯀꯗ꯭ꯔꯣ ꯑꯩꯈꯣꯏꯄꯥꯟꯅ ꯑꯣꯐꯤꯁꯇꯒꯤ ꯆꯤꯡꯕꯗꯤ ꯆꯤꯡꯊꯣꯔꯛꯑꯦꯕ ꯑꯗꯨꯗꯣ ꯀꯩꯅꯣ ꯇꯧꯔꯤ ꯑ ꯀꯩꯅꯣ ꯍꯟꯗꯛꯇꯤ ꯀꯩꯅꯣ ꯇꯧꯕ ꯆꯤꯡꯊꯣꯛ ꯁꯦ ꯈꯔ ꯆꯤꯡꯊꯣꯛꯑꯒ ꯈꯔ ꯑꯃꯗꯤ ꯆꯤꯡꯊꯣꯛꯇ꯭ꯔꯤꯕ ꯊꯥꯒꯠꯂꯛꯇ꯭ꯔꯤꯕꯒꯤ ꯍꯧꯖꯤꯛ ꯍꯣꯔꯦꯟ ꯊꯥꯒꯠꯂꯛꯄꯁꯤꯡꯗꯣ ꯍꯥꯟꯅ ꯍꯥꯟꯅꯒꯤ ꯊꯥꯒꯠꯄꯈꯩꯗꯨꯗꯤ ꯁꯨꯃꯥꯏꯅ ꯇꯧꯔꯒ ꯍꯟꯗꯛ ꯊꯥꯒꯠꯂꯛꯇꯕꯩꯗꯣ ꯑꯗꯨꯅꯥꯏꯅ ꯀꯩꯅꯣ ꯊꯥꯒꯠꯂꯛꯄ ꯈꯔ ꯑꯗꯨꯅ ꯁꯤꯜꯂꯦ ꯑꯗꯒꯤ ꯑꯩꯅ ꯈꯔ ꯁꯦꯝꯃꯦ ꯑꯗꯨꯃꯥꯏꯅ ꯇꯧꯔꯤ ꯑꯗꯣ ꯍꯥꯟꯅꯗꯤ ꯍꯥꯟꯅꯗꯤꯅꯦ ꯑꯩꯈꯣꯏ ꯆꯦꯗꯨꯗ ꯂꯩꯔꯤꯀꯥꯟꯗ ꯃꯥꯅ ꯁꯤꯟꯕꯤꯌꯨꯅꯦꯕ ꯃꯥꯏꯁꯦ ꯄꯥꯅꯤꯡꯉꯥꯏ ꯂꯩꯇ꯭ꯔꯕꯅꯤꯅ ꯑꯉꯥꯡꯗꯣꯅ ꯀ꯭ꯂꯥꯁ ꯁꯤꯛꯁ ꯁꯚꯦꯟ ꯑꯩꯠꯇꯣ ꯑꯗꯥꯏ ꯁꯤꯗꯩꯁꯤꯗ ꯑꯗꯥ ꯑꯩꯅ ꯃꯥꯅ ꯁꯨꯝ ꯇꯨꯝ ꯇꯨꯝꯗꯅ ꯂꯩꯔꯒ ꯑꯗꯨꯀꯥꯟꯗꯨꯗꯗꯤ ꯊꯥꯒꯠꯂꯦꯕ ꯈꯔ ꯈꯔ ꯈꯔ ꯈꯔ
ꯑ
ꯑꯗꯨꯁꯦ ꯃꯥ ꯁꯨꯝ ꯇꯨꯝ ꯇꯨꯝ ꯂꯩꯔꯦ ꯐꯣꯟ ꯄꯥꯏ ꯄꯥꯏ ꯂꯩꯔꯒ ꯁꯨꯆꯤꯟ ꯁꯤꯜꯂꯣꯏ ꯐꯦꯜ ꯑꯣꯏꯒꯦ ꯑꯣꯏꯁꯦ ꯂꯪꯊꯣꯛꯑꯝꯕ ꯑꯟꯗ ꯍꯟꯗꯛꯁꯤꯅ ꯑꯉꯥꯡꯁꯦ ꯑꯩꯅ ꯁꯨꯃꯥꯏꯅ ꯂꯪꯊꯣꯛ ꯄꯤꯔꯛꯒ ꯌꯥꯝ ꯅꯨꯡꯉꯥꯏꯔꯦ ꯅꯨꯡꯉꯥꯏꯍꯜꯂꯔꯣꯏ ꯑꯩ ꯄꯥꯍꯟꯒꯦ ꯋꯥꯍꯟꯒꯦꯅ ꯑꯅ ꯁꯤꯜꯂꯦ
ꯖꯔꯦ ꯖ꯭ꯔꯦ
ꯍꯤꯟꯃꯜꯅꯤ
ꯑꯩꯅꯅꯦ ꯀꯧꯅꯕꯤꯗ꯭ꯔꯦꯗꯤꯅꯦ ꯃꯆꯤꯟꯁꯦ ꯈꯔ ꯈꯨꯝꯃꯟꯗꯤꯦ ꯑꯩꯗꯤ ꯍꯦꯛꯇ ꯀꯧꯅꯕꯤꯗꯦꯕ ꯑꯗꯨꯗꯤ ꯃꯥꯁꯦ ꯌꯥꯝ ꯅꯨꯡꯉꯥꯏꯔ ꯃ ꯆꯥꯅꯤꯡꯉꯆꯥ ꯆꯥꯅꯤꯡꯗ꯭ꯔ ꯇꯣꯛ ꯇꯨꯝꯅꯤꯡꯉ ꯇꯨꯝ ꯇꯨꯝꯅꯤꯡꯗ ꯇꯣꯛ ꯑꯗꯒꯤ ꯏꯁꯧ ꯂꯥꯡꯅꯤꯡ ꯂꯥꯡ ꯑꯗꯒꯤ ꯂꯥꯏꯔꯤꯛꯀꯁꯦ ꯁꯨꯛꯇꯨꯛꯇꯗꯕꯤ ꯑꯗꯒꯤ ꯐꯣꯟꯁꯦ ꯄꯥꯏ ꯄꯥꯏ ꯑꯗꯨꯝ ꯂꯩꯌꯦꯕ ꯑꯗ ꯑꯅ ꯀꯧꯅꯔꯗꯤ ꯐꯨꯔꯦꯗꯅ ꯂꯩꯇ꯭ꯔꯦ ꯂꯩꯇ꯭ꯔꯦ ꯑꯗꯨꯒꯤꯗꯨꯅꯦ ꯍꯣꯏ ꯍꯣꯏ ꯍꯣꯏ ꯑꯣ ꯍꯣ ꯍꯣꯏ ꯅꯪ ꯅꯪꯁ ꯁꯤꯗꯔꯤꯕ ꯑꯗꯨꯒꯤꯅꯦ ꯍꯟꯗꯛꯁꯤꯗꯤ ꯀꯧꯁꯜꯂꯦ ꯑꯩꯅ ꯑꯗꯨꯒꯅꯦ ꯀꯣꯠꯄꯅꯤꯗꯅ ꯑꯗꯒꯤ ꯑꯩꯅ ꯑꯗꯒꯤ ꯑꯩꯅ ꯀꯧꯅꯔꯗꯤ ꯄꯥꯈꯣꯠ ꯌꯥꯝ ꯁꯤꯛꯑꯦꯕ ꯍꯥꯏꯅ ꯑꯗꯨꯗꯒꯤ ꯃꯣꯏꯁꯤ ꯌꯥꯝ ꯅꯨꯡꯉꯥꯏꯌꯦ ꯑꯩꯅ ꯀꯧꯗꯕꯤꯗꯕꯁꯦ ꯑꯗꯨꯀꯤ ꯑꯩꯅ ꯀꯧꯁꯜꯂꯒ ꯑꯩꯅ ꯁꯅ ꯍꯥꯏꯕ ꯅꯣꯏꯁꯦ ꯑꯩꯅ ꯀꯧꯒꯦꯔꯥ ꯀꯧꯅꯔꯣꯏꯒꯦꯔꯥ ꯑꯩꯅ ꯐꯨꯕꯒꯤ ꯍꯛ ꯂꯩ ꯍꯥꯏꯕ ꯀꯧꯅꯗ꯭ꯔꯁꯦ ꯐꯩꯌꯦꯕ ꯍꯥꯏꯗꯤ
ꯐꯠꯇꯕꯤ ꯇꯉꯕꯤ
ꯉꯁꯥꯏꯗꯁꯨ ꯂꯥꯎꯔꯝꯗꯉꯥꯏꯅꯦ ꯕꯣꯔꯗꯤꯡ ꯍꯥꯡꯉ ꯋꯥꯗꯦ ꯅ ꯑꯣꯏꯈ꯭ꯔꯣꯗꯒ
ꯆꯥꯅꯅꯤ ꯍꯥꯏꯕ ꯏꯕꯦꯝꯃ
ꯑꯣꯏꯈꯔꯦ ꯇꯣꯏꯅꯦ ꯑꯣꯏꯈ꯭ꯔꯦ ꯇꯣꯏꯅꯦ
ꯑꯆꯅꯤꯅꯦ ꯈꯪꯗꯦꯅꯦ ꯍꯥꯏꯔꯛꯑꯣꯅꯦ ꯍꯥꯏꯔꯛꯑꯣꯅꯦ ꯋꯥꯔꯤ ꯂꯩꯔꯛꯑꯣꯅꯦ
ꯑꯇꯣꯞꯄ ꯀꯩ ꯋꯥꯔꯤ ꯂꯩꯗꯣꯏꯅꯣ ꯑ ꯉꯁꯥꯏ ꯑꯌꯨꯛꯀꯤ ꯈꯥꯃꯦꯟ ꯊꯣꯡ ꯒꯅꯦ ꯑꯗꯨꯒ ꯑꯌꯨꯛ ꯑꯌꯨꯛ ꯈꯛꯇꯅꯦ ꯉꯔꯥꯡ ꯅꯨꯡꯗꯥꯡꯒꯤ ꯃꯔꯣꯏ ꯊꯣꯡꯕꯗꯣ ꯑꯗꯨꯗꯨꯒ ꯆꯥꯔꯦꯕ ꯐꯨꯝꯒꯅꯤꯅ ꯉꯟꯇ ꯈꯒꯠꯇꯅ ꯑꯗꯨꯒ ꯈꯥꯃꯦꯟ ꯊꯣꯡꯕꯗꯣ ꯑꯗꯨꯅ ꯆꯔꯥ ꯈꯤꯇꯪꯈꯛ ꯋꯥꯠꯂꯤ ꯅꯨꯡꯊꯤꯟꯗ ꯍꯧꯖꯤꯛꯇꯣ ꯑꯗꯨꯗ ꯁꯦꯕꯣꯠꯀ ꯌꯦꯟꯗꯦꯝꯒ ꯊꯥꯡꯖꯤꯡꯒ ꯏꯔꯣꯟꯕ ꯑꯃ ꯑꯗꯒꯤ ꯀꯋꯥꯗꯈꯥꯕꯤ ꯑꯇꯥꯎꯕ ꯑꯃ ꯍꯥꯎꯋꯦ ꯀꯔ ꯈꯥꯕꯤ ꯑꯇꯥꯎꯕ ꯑꯃ ꯑꯩꯈꯣꯏꯄꯥꯒꯤ ꯑꯗꯨꯒ ꯑꯂꯨ ꯑꯇꯥꯎꯕ ꯑꯃ ꯏꯅꯥꯎ ꯅꯨꯄꯤ ꯍꯩꯇꯕꯤꯒꯤ ꯑꯗꯨꯒ ꯑꯩꯈꯣꯏ ꯆꯦꯗ ꯂꯥꯛꯄ ꯑꯗꯨꯗ ꯃꯥꯅ ꯆꯥꯗꯟ ꯆꯥꯁꯤ ꯈꯔ ꯌꯥꯝ ꯆꯥꯁꯤ ꯑꯍꯥꯎꯄꯇꯣꯛꯑ ꯄꯥꯐꯣꯔ ꯑꯃꯁꯨ ꯇꯥꯎꯔꯦ ꯑꯗꯨꯁꯨ ꯆꯥꯔꯦ
ꯎꯝ